ꯑꯣ ꯇꯥꯔꯕ
ꯇꯥꯏꯌꯦ ꯇꯥꯏꯌꯦ
ꯑꯣ ꯌꯥ ꯂꯥꯠ
ꯀꯩ ꯃꯊꯦꯜ ꯇꯧꯒ꯭ꯔꯒꯦ
ꯆꯥꯛ ꯆꯥꯔꯕꯣ
ꯆꯥꯔꯦ
ꯆꯥꯛ ꯆꯥꯔꯕꯣ
ꯆꯥꯔꯦ
ꯍꯜꯂꯣ꯫
ꯇꯥꯏꯌꯦ ꯇꯥꯗ꯭ꯔꯣ꯫
ꯍꯜꯂꯣ ꯍꯥꯏꯔꯒ꯫
ꯇꯥꯗ꯭ꯔꯃꯤ꯫
ꯍꯜꯂꯣ ꯇꯥꯕ꯭ꯔꯣ꯫
ꯇꯥꯏꯌꯦ ꯇꯥꯏꯌꯦ ꯇꯥꯕ꯭ꯔꯣ꯫
ꯇꯥꯏꯌꯦ ꯇꯥꯔꯦ
ꯆꯥꯛ ꯆꯥꯔꯦ
ꯀꯩ ꯍꯦꯟꯖꯥꯡ
ꯉꯥꯅꯨ ꯊꯣꯡꯕ ꯇꯧꯁꯜꯂꯦ
ꯀꯥꯢꯗꯩ ꯉꯥꯅꯨ
ꯌꯨꯝꯗ ꯊꯣꯡꯉꯤꯅꯦ
ꯑꯁꯦꯡ ꯕꯩꯔꯣ
ꯑꯣ꯫
ꯑꯣ꯫ ꯑ ꯉꯥꯡꯗꯨꯈꯠꯇꯔꯣ ꯆꯥꯏꯗꯣ ꯑꯇꯩꯗꯤ ꯀꯩꯀꯩ ꯀꯩꯃ ꯆꯥꯗ꯭ꯔꯕꯣ꯫
ꯉꯥ ꯊꯣꯡꯕ ꯑꯃꯁꯨ ꯌꯥꯎꯋꯦꯍꯦ꯫
ꯑꯁ ꯑꯩꯈꯣꯏꯗꯤ ꯎꯁꯣꯏ ꯑꯃ ꯂꯩꯌꯦꯕ ꯑꯁ ꯎꯁꯣꯏꯁꯦ ꯆꯥꯁꯦ ꯍꯥꯏꯔꯒ꯫ ꯁꯨꯡꯆꯥ ꯆꯥꯥꯗ ꯂꯩꯔꯦ ꯍꯥꯏꯕ꯫
ꯀꯩꯒꯤ꯫
ꯑꯗꯨꯕꯨ ꯄꯨꯝꯃꯕꯥꯔ ꯄꯠꯂꯕꯔꯁꯨ ꯈꯪꯗꯦ꯫ ꯑꯗꯨꯒ ꯀꯩꯅꯣꯁꯨ ꯅꯍꯥꯟ ꯊꯔꯣꯏ ꯊꯣꯡꯕꯗꯨꯁꯨ ꯆꯥꯗꯦ꯫
ꯍꯧꯖꯤꯛꯀꯥꯟꯁꯤꯕꯨ ꯐꯨꯠꯕꯣꯜ ꯀꯃꯥꯏ ꯀꯃꯥꯏꯅ ꯇꯧꯔꯤꯒꯦ꯫
ꯐꯨꯠꯕꯣꯜ ꯈꯪꯗꯦꯗ꯫ ꯀꯩ ꯍꯥꯏꯅꯤ꯫ ꯑꯩꯗꯤ ꯐ꯭ꯔꯥꯟꯁꯇ ꯊꯥꯈ꯭ꯔꯦ꯫ ꯑꯩꯈꯣꯏ ꯏꯃꯥ ꯏꯕꯥꯅꯤ ꯐ꯭ꯔꯥꯟꯁꯇ ꯊꯥꯟꯅꯔꯦ꯫
ꯎꯝ꯫
ꯑꯣ ꯌꯥꯝ ꯐꯩꯌꯦ꯫
ꯑꯁ ꯃꯪꯒꯥꯒꯤ ꯑꯞꯗꯦꯠ ꯂꯥꯛꯄ ꯉꯥꯏꯕꯅꯤ ꯋꯥꯕꯖꯥꯠꯅꯤꯍꯦ꯫
ꯃꯪꯒꯥ ꯍꯥꯏꯗꯤ ꯀꯩꯅꯣ ꯑꯦꯛꯁꯄ꯭ꯂꯦꯟ ꯑꯃ ꯇꯧꯔꯛꯑꯣ꯫
ꯃꯪꯒꯥ ꯍꯥꯏꯕꯗꯤ ꯀꯣꯃꯤꯛ ꯃꯈꯜ ꯑꯃꯅꯤ꯫ ꯀꯣꯃꯤꯛ ꯃꯪ ꯃꯪꯒꯥꯁꯤ ꯀꯣꯃꯤꯠ ꯅꯠꯇ꯭ꯔꯣ꯫ ꯍꯥꯥ꫰꫰ ꯇꯥꯗ꯭ꯔꯣ꯫
ꯈꯪꯗꯤꯌꯦ ꯑꯩꯗꯤ ꯅꯉꯣꯟꯗ꯫ ꯗ ꯍꯪꯉꯤꯅꯦ꫰꫰
ꯀꯣꯃꯤꯛꯅꯤ ꯀꯩꯗꯧꯔꯕ꯫
ꯈꯪꯗꯤꯌꯦ ꯑꯩꯁꯨ ꯀꯃꯥꯏꯅ ꯑꯦꯛꯁꯄ꯭ꯂꯦꯟ ꯇꯧꯗꯣꯏꯅꯣ ꯏꯟꯅꯤꯃꯤꯒꯤ ꯑꯩꯈꯣꯏꯅ ꯄꯥꯕ ꯌꯥꯕ ꯚꯔꯖꯟ꯫
ꯎꯝ ꯀꯩ ꯀꯟꯇ꯭ꯔꯤꯒꯤꯅꯣ ꯍꯥꯏꯁꯤꯕꯣ꯫
ꯆꯐꯥꯟ ꯑꯗꯨꯝ ꯂꯣꯏꯅꯃꯛ ꯃꯤꯛꯁ ꯃꯤꯗ
ꯃꯪꯒꯕꯣ
ꯕꯪꯒꯥꯂꯤ ꯖꯄꯥꯟ ꯆꯠꯇꯔꯣ
ꯀꯣꯔꯤꯌꯥꯁꯨ ꯃꯪꯒꯥ ꯀꯧꯕ꯭ꯔꯣ ꯍꯥꯏꯁꯦ
ꯑ ꯁꯥꯔꯤ ꯁꯥꯔꯤ ꯀꯣꯔꯤꯌꯥꯒꯤꯅ ꯃꯥꯟꯋꯥ ꯑꯗꯨꯒ ꯆꯥꯏꯅꯤꯁꯅ ꯃꯥꯡꯋꯥꯁꯤꯅ ꯆꯥꯏꯅꯤꯁꯀꯤ ꯃꯪ ꯃꯪꯋꯥꯁꯤꯅ ꯎ ꯍ ꯃ ꯑꯗꯤꯦ ꯑ ꯂ ꯂꯩ ꯃꯤ ꯑꯁ ꯨꯒꯜ ꯂ ꯣ
ꯌꯥꯏꯔꯦ ꯌꯥꯔꯦ ꯍꯪꯉꯨꯔꯅꯨ ꯀꯣꯟ ꯑꯣꯏꯅ ꯄꯥꯖꯔꯣ ꯈꯪꯗꯗꯤ ꯍꯥꯏꯔꯛꯑꯅꯣ ꯌꯥꯔꯦ
ꯑꯦ ꯑꯣꯍꯣ ꯌꯥꯝ ꯐꯠꯇꯤꯌꯦ꯫
ꯑꯣ꯫
ꯖꯁ ꯀꯤꯗꯤꯡ꯫